ꯍꯜꯂꯣ ꯑꯔ
ꯀꯩꯅꯣ ꯄꯩꯁꯥ ꯊꯥꯔꯛꯀꯦ ꯍꯥꯏꯔꯣ ꯐꯣꯟ ꯇꯧꯔꯛꯏꯁꯦ
ꯃꯥꯟꯅꯦ ꯊꯔꯛꯀꯦ ꯇꯧꯕꯅꯦ
ꯊꯥꯔꯛꯑꯣ
ꯀꯌꯥ ꯊꯔꯣ ꯍꯥꯏꯅꯣ
ꯂꯤꯁꯤꯡ ꯃꯉꯥ
ꯑꯁ ꯀꯥꯏꯗꯩ ꯂꯤꯁꯤꯡ ꯃꯉꯥ ꯑꯩꯗꯤ
ꯑꯦ ꯊꯥꯔꯛ ꯀꯗꯧꯅꯦ ꯀꯩꯅꯣ
ꯂꯤꯁꯤꯡ ꯇꯔꯥꯒꯛ ꯐꯪꯕꯁꯤꯗ ꯃꯉꯥ ꯊꯥꯒ꯭ꯔꯥꯗꯤ ꯑꯩꯗꯤ ꯀꯩ
ꯃꯉꯥꯗꯨ ꯅꯪꯒꯤ ꯃꯉꯥ ꯑꯃꯥꯥ ꯑꯩꯒꯤ ꯐꯤꯐꯇꯤ ꯐꯤꯐꯇꯤ
ꯌꯥꯔꯣꯏꯍꯦ ꯑꯗꯨꯗꯤ ꯑꯩ ꯔꯦꯟ ꯁꯤ ꯔꯦꯟ ꯕꯥꯔꯥ ꯅꯨꯡꯔꯥ ꯀꯃꯥꯏ ꯄꯤꯗꯨꯔꯤꯕ ꯑꯩꯗꯤ
ꯏ ꯅꯪ ꯑꯩꯒꯤꯗꯃꯛꯇ ꯂꯤꯁꯤꯡ ꯃꯉꯥ ꯄꯤꯕ ꯉꯝꯗ꯭ꯔꯦ
ꯅꯥ ꯕꯔꯃ ꯊꯔꯛꯀꯅꯤ
ꯆꯥꯝꯉꯥ ꯑꯦ ꯖꯤꯔꯣ ꯑꯃ ꯀꯛꯊꯠꯂꯒ
ꯍꯣꯏ ꯌꯦꯟ ꯀꯦꯖꯤ ꯑꯅꯤ ꯆꯥꯅꯕ
ꯖꯤꯔꯣ ꯑꯗꯨꯗꯤ ꯍꯦꯟꯃꯜꯂꯦꯗ ꯅꯪꯁꯨ ꯂꯤꯁꯤꯡ ꯑꯃꯐꯥꯎꯗꯤ ꯄꯤꯌꯨꯗ
ꯌꯔꯣꯏꯗ
ꯌꯥꯅꯤꯗ
ꯊꯥꯗꯦ ꯑꯩꯉꯣꯟꯗ ꯆꯠꯂꯣ ꯑꯗ
ꯀꯩꯅꯣꯅꯦ ꯅꯨ ꯅꯨꯄꯥꯅ ꯅꯨꯄꯤꯗ ꯄꯩꯁꯥ ꯄꯤꯕ ꯍꯥꯏꯕꯁꯦ ꯁꯪꯁꯥꯔꯁꯤꯒꯤ ꯆꯠꯅꯕꯤꯅꯤ
ꯀꯥꯔꯤꯅꯣ ꯍꯥꯏꯁꯤꯕꯣ
ꯀꯩꯅꯣ ꯍꯥꯏꯁꯤꯕꯣ ꯃꯤ ꯌꯥꯎꯁꯪ ꯇꯧꯔꯦ ꯄꯤꯗ ꯄꯩꯁꯥ ꯄꯤꯗ꯭ꯔꯥ ꯑꯗꯩꯗꯤ ꯑꯗꯩꯗꯤ ꯆꯥꯛꯀꯧꯕꯗꯁꯨ ꯃꯕꯨꯡ ꯃꯧ꯭ꯅ ꯃꯆꯦ ꯃꯆꯟꯗ ꯄꯩꯁꯥ ꯄꯤ ꯌꯦꯡꯉꯣ ꯅꯪꯗꯤ ꯑꯗꯨ ꯂꯣꯏ ꯀꯥꯎꯁꯟꯅꯔꯕꯅꯤ ꯌꯦꯡꯉꯣ ꯑꯩꯉꯣꯟꯗ ꯑꯇ ꯄꯤꯗ꯭ꯔꯕꯅꯤ
ꯎ ꯏ
ꯑ ꯇ ꯅ ꯇ ꯅ ꯇꯅꯅ ꯊꯣꯔ ꯀꯅꯨ ꯅꯪ ꯆꯠꯅꯕꯤꯅꯤꯀꯣꯁꯦ ꯂꯤꯁꯤꯡ ꯑꯃ ꯂꯤꯁꯤꯡ ꯑꯃ ꯅꯆꯥꯥꯡ ꯈꯪꯅ ꯊꯥꯔꯛꯀꯣ
ꯕꯔꯥꯇꯤꯗꯨꯅꯤꯀꯣ
ꯗ ꯑꯃ ꯂꯤꯛꯁꯂꯥꯗ ꯑꯩꯣ
ꯀꯔꯤꯅꯣ ꯀꯩꯗꯧꯅꯒꯦ ꯍꯥꯏꯅꯣ
ꯑꯦ ꯀꯩꯅꯅꯦ ꯄꯁꯥ ꯀꯩꯅ ꯏꯅꯦ ꯁꯤꯖꯅ ꯄꯤꯅꯤꯅꯦ ꯈꯔ ꯀꯦꯗꯅ ꯈꯣꯠꯇꯅ ꯇꯧꯗꯣꯔꯤꯕꯅꯤꯅꯦ
ꯀꯃꯥꯏ ꯀ ꯂꯩꯕ
ꯀ ꯀꯤꯩꯅꯕꯨ ꯀꯩꯩꯅꯣꯅ ꯍꯦ ꯄꯥꯔꯂꯔꯗ ꯆꯠꯂꯒ ꯇꯧꯗꯣꯔꯤꯕꯅꯤ ꯀꯩꯅꯣ
ꯀꯦꯉꯣꯗ ꯀꯦꯣ ꯏ ꯅꯨꯄꯤꯤ ꯀꯦ ꯀꯩꯗꯧꯁꯤꯅꯣ ꯌꯥꯔꯦ
ꯤꯁꯨꯡꯒ ꯐꯣꯏꯗꯅ ꯐꯁꯔꯒ ꯇꯧꯗ ꯀꯨꯏꯔꯦ ꯐꯦꯁꯔꯒ ꯅ ꯇꯧꯒꯦ
ꯅ ꯐꯥꯔꯅ ꯊꯤꯖꯗ ꯂꯩꯔꯦ
ꯑꯇ ꯐꯖꯥ ꯍꯒꯦ
ꯀꯩꯅꯣ ꯀꯩꯅꯣ ꯄꯩꯁꯥ ꯑꯃ ꯊꯤꯩ ꯑꯩ ꯋꯥꯕ ꯉꯥꯡꯗ꯭ꯔꯦ ꯄꯩꯁꯥ ꯑꯃ ꯊꯧꯖꯜꯛꯏꯁꯦ ꯀꯩꯅꯣ ꯀꯅꯨꯡꯉꯥꯏꯇꯧꯔꯤꯩꯅꯣ
ꯁꯥꯕꯤꯔꯕꯨ ꯁꯥꯄꯦ ꯁꯥꯄꯦ ꯁꯥ
ꯀꯔꯤꯅꯣ ꯄꯩꯁꯥ ꯄꯤꯔꯛꯑꯣꯕꯣ
ꯅꯪꯪ ꯀꯁꯤꯒꯤꯒꯦ ꯂꯥꯎꯕꯣꯏ ꯅꯪ ꯄꯣꯔꯛꯄꯒꯤꯅꯦ ꯑꯩ ꯑꯩꯉꯣꯟꯗ
ꯏꯁꯁ ꯑꯩ ꯌꯥꯝ ꯄꯨꯣꯔꯛꯄ ꯇꯥꯏ ꯑꯗꯨ ꯑꯩꯁꯦ ꯑꯩꯈꯣꯏ ꯃꯥꯅ ꯄꯨꯣꯟꯖꯔꯛꯑꯦ ꯅꯪ ꯅ ꯐ ꯇ ꯁꯤ ꯃꯕꯨꯣꯕꯔꯅꯤꯣ
ꯑꯣ ꯄꯔꯦ ꯄꯔꯦ ꯑꯩ ꯄꯔꯦ ꯑꯩ ꯀꯖꯤ ꯌꯦꯒ ꯂꯕ ꯄꯣꯆꯔꯀꯖꯅꯤ
ꯊꯥꯔꯒ ꯂꯣꯏꯔꯦ ꯀꯩꯗꯧꯔꯒꯦ ꯏꯪꯃꯦ ꯏꯪꯃꯦ ꯀꯩꯗꯧꯦ ꯁꯤ ꯉꯝꯒꯗ
ꯂꯨꯄꯥ ꯂꯤꯁꯤꯡ ꯑꯃꯒꯤꯕ ꯁꯨꯛ ꯌꯥꯝ ꯉꯥꯡꯅꯕ ꯑꯣ
ꯏꯛ ꯂꯝꯗꯨꯗ ꯀꯩꯗꯧꯅꯒꯦ ꯍꯥꯏꯔꯕꯣ
ꯑꯁ ꯏ ꯂꯤꯁꯤꯡ ꯑꯃꯁꯦ ꯑꯩꯅꯕꯨ ꯄꯩꯁꯥ ꯍꯥꯞꯅꯗꯧꯔꯤ ꯄꯣꯅꯤꯗ ꯍꯧꯖꯤꯛ ꯃꯇꯝꯗ ꯍꯨꯉ ꯂꯩ ꯇ꯭ꯔꯦ ꯂꯣꯏ ꯇꯥꯡꯉꯕꯅꯦ
ꯂꯩꯁꯤꯡꯒ ꯃꯗ ꯑꯗꯨꯅ
ꯆꯣꯗꯅ
ꯑꯁ ꯂꯣꯗꯦ ꯎ ꯑꯣ ꯑꯩ ꯃꯤ ꯃꯤ ꯁꯪ ꯁꯪꯗꯣꯔꯛꯑꯦ ꯍꯧꯖꯤꯛ ꯍꯅꯦ ꯍ ꯌꯥ ꯌꯥ ꯑꯗꯨꯃꯦ
ꯂꯤꯁꯤꯡ ꯑꯅꯤꯅ ꯄꯥꯔꯒꯦꯀꯣ ꯎꯝ ꯑꯩꯈꯣꯏ ꯃꯥꯗꯤ ꯂꯤꯁꯤꯡ ꯑꯃ ꯂꯧꯔꯕ ꯑꯗꯨꯗꯤ ꯑꯩ ꯁꯝꯒꯁꯦ ꯈ ꯇꯤꯡꯊꯣꯛꯎꯕ
ꯍ ꯀꯦꯀ ꯑ ꯁꯝꯗ ꯅꯠꯇꯦ ꯀꯩ ꯀꯩꯅꯣ ꯃꯥꯏꯒ ꯑꯗꯨꯝ ꯐꯦꯁꯇꯦꯜ ꯇꯧꯊꯣꯛꯇꯅ
ꯍꯣꯏ ꯑꯗꯨꯅꯦ ꯑꯩ ꯈꯜꯂꯤꯖꯩ ꯑꯩ ꯍꯧꯖꯤꯛꯀꯥꯟ ꯈꯨꯖꯤꯟ ꯍꯥꯞꯄꯤ ꯄꯥ ꯍꯥꯞꯄꯤꯒ ꯇꯧꯕ ꯃꯌꯥꯝꯗꯣ ꯇꯧꯅꯤꯡꯕꯖꯥꯠꯅꯤ ꯄꯩꯁꯥꯥꯁꯦ ꯂꯩꯃꯟꯗꯕ
ꯎꯝ ꯄꯤꯖꯦꯗꯩꯁꯥ ꯃꯖꯥ ꯂꯩꯗ
ꯑꯩꯁꯦ ꯈꯥꯡꯉꯒ ꯂꯩꯔꯕꯅꯦ ꯂꯤꯁꯤꯡ ꯑꯅꯤꯗꯣ ꯄꯤꯔꯛꯑꯣ ꯑꯩ
ꯁꯥꯗꯃ ꯊꯝꯖꯅꯤ
ꯑꯣ ꯈꯪꯗꯦ ꯈꯪꯗꯦ ꯄꯩꯁꯥ ꯊꯥꯔꯛꯑꯣ
ꯩꯅ ꯌꯨꯝꯗ ꯑꯩꯈꯣꯏꯗꯒ ꯆꯠꯇ꯭ꯔꯕꯣ
ꯃꯣꯏꯗꯥ ꯍꯥꯟ ꯑꯈꯣ ꯃꯥꯒ ꯆ ꯆꯥꯉꯝꯃꯦ
ꯎꯝ
ꯅꯪꯗꯤ ꯅꯪꯗꯤ ꯌꯨꯝꯗꯁꯨ ꯂꯩꯇ ꯐꯠꯇ꯭ꯔꯕꯅꯤꯅ ꯄꯥꯎꯗꯣ ꯋꯥꯔꯤ ꯁꯥꯟꯅꯕ ꯈꯣꯠꯄ ꯐꯪꯗ꯭ꯔꯦꯗꯅ ꯂꯩ ꯑꯃ ꯐꯨꯂ ꯐꯥꯎꯖꯤꯜꯂꯝꯃꯦ
ꯀꯒꯥꯔꯤ ꯀꯔꯤ ꯀꯒꯥꯔꯤ ꯀꯌꯥ ꯀꯨꯏ ꯂꯩꯅꯣ ꯍꯥꯏꯁ ꯊ ꯏꯪꯈꯥꯡ ꯂꯣꯏꯁꯜꯂꯝꯕ꯭ꯔꯣ
ꯊꯦ
ꯑ ꯃ ꯊꯅꯤꯗ ꯌꯦꯁꯂꯇꯅ ꯍꯥꯠꯇ꯭ꯔ
ꯑꯩꯈꯣꯏ ꯒꯦꯁ ꯑꯣꯏꯅ ꯂꯥꯛꯑꯝꯃꯤꯅꯦ ꯊꯕꯦꯟ ꯀꯥꯡꯕ ꯁꯦꯝꯂꯝꯝꯗ꯭ꯔꯥ ꯑꯦ ꯀꯩꯅꯣꯅꯦꯍꯦ ꯁꯤ ꯃꯑꯣ ꯑꯃ ꯇꯧꯗꯣꯔꯤ
ꯂꯑꯣꯣꯏ ꯉꯥꯡ ꯁꯤ ꯁꯤꯁꯤ ꯂꯣꯏꯁꯜꯂꯝꯕꯃꯦꯒꯥꯏ ꯍꯥꯏꯔꯗꯤ ꯅꯨꯡꯁꯤꯗꯅ ꯏ ꯁꯤ ꯆꯥꯎꯁꯦ ꯀꯥꯏꯅ ꯁꯤꯉꯗ ꯏꯔ ꯑꯗꯨꯗꯤ ꯅꯠꯇꯦꯞꯇꯨꯒ ꯀꯩꯝꯇ ꯇꯧꯗꯅ
ꯑꯗꯨꯗ
ꯀꯩꯗꯧꯔꯃꯤꯅꯣ
ꯑꯩꯁꯦ ꯁꯨꯝ ꯍꯃꯝꯕꯅꯦ ꯇꯪꯀꯅꯣ
ꯀꯩꯒꯤꯅꯥ ꯍꯥꯏꯁꯦ
ꯎꯝ ꯍꯜꯂꯣ ꯑꯧ
ꯀꯥꯏ ꯂꯩꯅꯣ ꯃ ꯌꯥꯝ ꯇꯥꯏꯗ
ꯑꯣ ꯑꯩꯈꯣꯏꯗꯅꯦ ꯑꯉꯥꯡ ꯑꯃ ꯂꯥꯛꯄ ꯑꯩꯒꯤ ꯇꯨꯏꯁꯟ ꯑꯉꯥꯡ ꯑꯃ ꯂꯥꯛꯄ
ꯑꯥ
ꯑꯗꯨꯗꯨꯒꯤ ꯂꯥꯛꯑꯦꯅ ꯀꯧꯔꯛꯄꯒꯤꯅꯦ
ꯅꯪ ꯀꯁꯥ ꯉꯥꯡ ꯂꯕ ꯍꯥꯏꯁꯦ
ꯂꯥꯛꯑꯏꯦ
ꯑꯣ ꯅꯪ ꯑꯉꯥꯡꯗꯤ ꯀꯩꯅꯣ ꯇꯨꯏꯁꯟꯗ ꯑꯉꯥꯡꯁꯤ ꯄꯨꯡ ꯐꯔꯥꯗ ꯄꯨꯡ ꯀꯥꯏꯗ ꯇꯧꯒꯦ
ꯇꯨ ꯁꯖ ꯑ ꯄꯨꯡ ꯇꯔꯦ ꯃꯈꯥꯏ ꯄꯨꯟꯅ
ꯏ ꯀꯨꯡꯇꯔꯤ ꯃꯥꯏ
ꯍꯣꯏ ꯍꯣꯏ ꯗꯥꯡꯒꯦ
ꯇꯔꯦꯠ ꯃꯈꯥꯏ
ꯍꯣꯏ ꯍꯣꯏ ꯍꯣꯏ
ꯍꯣꯏ ꯂꯥꯛꯏꯕ
ꯑꯣ ꯉꯟ ꯑ ꯊꯔ ꯑꯃꯅꯤꯅꯤ ꯅꯨꯡꯗꯥꯡꯗꯣ ꯃꯣꯏ ꯕꯥꯔꯗꯤ ꯑꯃ ꯂꯩꯔꯦ ꯑꯣ ꯅꯨꯄꯤꯒꯤ
ꯎꯝ ꯀꯩꯅꯣ ꯇꯧꯋꯦ ꯎꯝ ꯀꯩꯅꯣ ꯍꯣꯏꯅ ꯑꯩꯅ ꯈꯜꯜꯂꯤ ꯄꯨꯡꯁꯦ ꯑꯍꯨꯝꯒ ꯃꯤꯅꯠ ꯇꯔꯥ ꯇꯔꯦꯠ ꯆꯠꯂꯦ ꯑꯗꯨ ꯀꯌꯥꯝ ꯐꯔꯛ ꯇꯥꯛꯑꯅ ꯂꯥꯛꯀꯗꯣꯏꯗꯣꯏꯅꯤ ꯑꯩꯅ ꯉꯪꯉꯤꯁꯦ
ꯍꯣꯏ ꯍꯣꯏ ꯀꯩꯅꯣ ꯂꯩꯔꯦꯦ ꯑꯩꯗꯤ ꯅꯨꯡꯗꯥꯡꯗ ꯆꯥꯛ ꯏꯁꯤꯡꯒ ꯂꯣꯏꯊꯣꯛꯑꯒ ꯋꯥꯏ ꯁꯥꯡꯅ ꯇꯨꯏꯁꯟꯗꯣ ꯇꯧꯕꯅꯦꯕ
ꯑ
ꯑꯗꯣ ꯐꯔꯛ ꯇꯥꯔꯦ ꯍꯥꯏꯕꯅꯤꯅ ꯀꯔꯤ ꯎꯄꯜ ꯂꯩ
ꯅ ꯅ ꯂꯧꯧꯊꯣꯡꯕꯠꯇ꯭ꯔꯣ ꯍꯣꯔꯦꯟꯅ ꯆꯥꯛꯁꯤꯡꯣꯏ ꯋꯥꯏ ꯁꯟꯅ ꯇꯧꯅꯕ
ꯍꯣꯏ ꯑꯩꯅ ꯅꯨꯡꯊꯤꯜ ꯃꯇꯝꯁꯦ ꯑꯆꯥꯄꯣꯠ ꯑꯝꯇ ꯆꯥꯅꯤꯡꯉꯛꯁꯨ ꯀꯩꯊꯦꯜꯕꯨ ꯊꯣꯛꯅꯤꯡꯉꯁꯨ ꯑꯉꯥꯡ ꯇꯨꯏꯁꯟ ꯇꯧꯁꯜꯂꯛꯑꯗꯤ ꯐꯔꯛꯄꯥꯏꯗꯅ
ꯍꯣꯏꯅ
ꯑꯗꯨꯗꯨꯒꯤ ꯐꯔꯛ ꯇꯥꯏ ꯅꯨꯡꯗꯥꯡꯗꯨꯗꯤ ꯆꯠꯂꯔꯣꯏꯗꯅ ꯑꯗꯨ ꯃꯇꯥꯡꯗꯗꯤ ꯑꯩ ꯀꯩꯁꯨ
ꯎꯝ ꯎꯝ ꯎꯝ
ꯑꯗꯨꯗ ꯑꯣꯏꯅ ꯇꯧꯊꯣꯛꯁꯤꯔꯅ ꯇꯧꯕꯅꯦ
ꯅꯣꯏ ꯏꯝꯐꯥꯜ ꯁꯤ ꯏꯝꯐꯥꯜꯗ ꯍꯥꯏꯒꯠꯂꯛꯀꯗꯕ ꯂꯩꯇ꯭ꯔꯣ ꯆꯪꯍꯧꯗꯅ ꯏꯟꯁꯥꯡ ꯅꯥꯄꯤꯗ ꯄꯨꯔꯒ
ꯑꯣ ꯅꯪꯁꯦ ꯂꯥꯛꯑꯣꯟ ꯑꯍꯥꯎ ꯆꯥꯃꯤꯟꯅꯁꯦ ꯅꯠꯇꯦꯕ ꯑꯩꯅ ꯍꯟꯖꯥꯡ ꯄꯨꯔꯒ ꯂꯥꯛꯑꯣ ꯍꯥꯏꯕ
ꯁꯥ ꯀ ꯀꯩ ꯌꯗꯁ ꯁꯥꯈꯔ ꯍꯒ
ꯅꯨꯡꯁꯤꯌꯦ ꯏꯄꯥ ꯈꯛꯇꯅꯤ ꯏꯄꯥ ꯈꯛꯇꯅꯤ ꯅꯨꯡꯁꯤꯈ꯭ꯔꯦꯗ ꯅꯨꯡꯁꯤꯈ꯭ꯔꯦꯗ ꯂꯨꯄꯥ ꯂꯤꯁꯤꯡ ꯑꯅꯤꯗ ꯄꯤꯌꯨ ꯍꯥꯏꯕꯗꯤ ꯏ ꯃꯥ ꯍꯥꯏꯄꯦꯃ
ꯂꯥꯛꯀꯦ ꯂꯥꯛꯀꯦ ꯂꯥꯛꯀꯦ ꯄꯨꯔꯒ ꯂꯥꯛꯀꯦꯁꯦ ꯑꯩ ꯀꯩ ꯌꯥꯥꯅꯤꯡꯉꯤ ꯅꯪ
ꯈꯪꯗꯦꯅꯦ ꯃꯣꯏ ꯂꯣꯏ ꯌꯥꯏ
ꯁꯧꯒ꯭ꯔꯤ ꯍꯪꯒꯥꯝ ꯍꯋꯥꯏꯁꯥꯡꯕꯤꯏ ꯇ꯭ꯔꯣꯕꯠ ꯈꯣꯡꯗ꯭ꯔꯨꯝ ꯁꯦꯕꯠ ꯃꯥꯏꯔꯦꯟ ꯁꯤꯤꯗꯣ ꯌꯥꯔꯦ ꯅꯪꯒꯤ ꯑꯣ ꯑꯩꯗꯤ ꯉꯥ ꯌꯦꯟ ꯄꯨꯔꯛꯦ ꯀꯦ ꯇꯧꯔꯣ ꯅꯪꯗꯤ ꯑꯗꯨ ꯄꯥꯝꯗꯕꯅꯤꯅ ꯇꯣ ꯑꯦꯀꯣ
ꯖꯥꯔꯅꯤꯡ ꯗꯦꯗ ꯁ꯭ꯏꯗꯗꯤ ꯂꯣꯏ ꯐꯪꯉꯦꯕ
ꯑꯥ ꯍ ꯐꯔꯦ ꯐꯔꯦ
ꯑꯩ ꯆꯥ ꯑꯗꯨꯕꯣꯜ ꯍꯪꯒꯥꯝ ꯃ ꯑꯗꯨꯅꯤ ꯆ
ꯐꯔꯦ ꯐꯔꯦ ꯄꯨ ꯂꯥꯜꯂꯣꯏꯔꯦ ꯀꯩꯅꯣ ꯄꯥꯜꯂꯦ ꯑꯩꯈꯣꯏꯗ ꯙꯃꯥꯗ ꯄꯥꯜ
ꯅꯣꯏꯒꯤ ꯊꯥꯕ꯭ꯔꯥ ꯍꯥꯏꯁꯦ
ꯊꯌꯦ ꯑꯩꯅ ꯊꯥ ꯍꯩꯇ꯭ꯔꯁꯨ ꯑꯩꯈꯣꯏ ꯃꯥꯗꯣ ꯄꯣꯠ ꯆꯩꯩ ꯊꯥꯕ ꯌꯥꯝ ꯄꯥꯝꯃꯦꯕ ꯅꯪꯗꯤ ꯑꯩꯈꯣꯏꯗ ꯄꯥꯠ ꯂꯥꯛꯇꯕꯅꯤꯅ ꯎꯔꯝꯃꯣꯏꯌꯦ ꯍꯤꯡꯒꯣꯜ ꯑꯩꯈꯣꯏ ꯌꯨꯝ ꯃꯅꯤꯡꯗ ꯂꯩꯕꯗꯣ
ꯎꯏ ꯎꯏ ꯎꯏ ꯎꯏ ꯑꯩ ꯌꯨꯝꯗꯣ ꯂꯩꯇꯕꯩꯅꯦ ꯍꯧꯖꯤꯛ ꯃꯇꯝꯁꯦ
ꯑꯥ ꯑꯩꯣꯏ ꯍꯤꯡꯪꯣꯟ ꯃꯅꯤꯗ ꯂꯩ ꯌꯨꯝ ꯃꯅꯤꯡꯗ ꯂꯩꯗꯅ ꯍꯤꯡꯒꯣꯜꯗ
ꯑꯥ
ꯑꯗꯨꯗ ꯄꯣꯠ ꯌꯥꯝ ꯊꯥꯏꯔꯦꯈꯣ ꯃꯥꯅ ꯃꯥꯗꯤ ꯌꯨꯝꯒꯤ ꯊꯕꯛꯁꯨ ꯇꯧ ꯑꯩꯉꯣꯟꯗ ꯊꯣꯛꯑꯕꯅꯤꯅ ꯃꯥꯒꯤ ꯃꯇꯝ ꯐꯪꯕꯈꯩꯗꯣ ꯍꯤꯡꯒꯣꯜꯗ ꯊꯥꯗꯈ꯭ꯔꯦ
ꯏꯉꯔ ꯐꯇꯥꯅꯦ
ꯑ ꯑꯌꯨꯛ ꯅꯨꯡꯊꯤꯟ ꯅꯨꯡꯗꯥꯡ ꯃꯥ ꯉꯥꯏꯍ ꯉꯥꯏꯍꯥꯛ ꯁꯪꯕꯁꯦ ꯅꯨꯡꯗꯥꯡꯗꯁꯨ ꯐ꯭ꯂꯥꯁ ꯂꯥꯏꯠ ꯊꯥꯜꯂꯒ ꯇꯣꯔꯁ ꯂꯥꯏꯠ ꯊꯥꯜꯂꯒ ꯃꯥ ꯇꯧꯔꯤ
ꯎꯝ
ꯀꯥꯟ ꯆꯤꯛ ꯆꯤꯛꯇꯅ
ꯑꯩꯈꯣꯏꯁꯨ ꯍ ꯑꯩꯈꯣꯏꯁꯨ ꯊꯥꯗ ꯑꯩꯈꯣꯏꯁꯨ ꯊꯥꯏꯗꯨꯗꯤ ꯑꯩꯈꯣꯏꯗꯩꯁꯨ ꯈꯔ ꯄꯨꯔꯛꯎ ꯑꯩꯈꯣꯏꯗꯩ ꯄꯨꯔꯛꯁꯨ ꯌꯥꯏꯌꯦ ꯅꯣꯏꯗꯩ ꯅꯠꯇ꯭ꯔꯁꯨ
ꯎ ꯅꯣꯏꯗ ꯆꯠꯂꯒ ꯑꯩꯅ ꯃꯥꯏꯒ ꯆꯠꯄ ꯍꯧꯧꯔꯥ ꯃꯄꯥꯈꯩ
ꯑꯩ ꯍꯥꯏꯒꯦ ꯅꯪ ꯏꯝꯐꯥꯜ ꯍꯥꯏꯒꯦꯂꯄꯣꯠ ꯄꯨꯔꯛꯑꯣ ꯍꯥꯏꯕ ꯋꯥꯅꯤ ꯀꯩꯅꯣ ꯑꯦ
ꯄꯤꯔꯛꯑꯣ ꯅꯆꯥꯅꯨꯄꯥꯗ ꯄꯤꯅꯕ ꯍꯥꯏꯗꯨꯕ ꯏꯁ
ꯑꯩ ꯍꯥꯏꯕꯤ ꯑꯩ ꯍꯥꯏꯈꯤꯗꯣꯏꯅꯦ ꯅꯉꯣꯟꯗ ꯄꯤꯔꯛꯑꯣ ꯏꯟꯖꯥꯡꯅ
ꯑꯣ ꯅꯪꯅ ꯍꯥꯏꯕ ꯑꯣꯏꯔꯗꯤ ꯌꯥꯏ ꯑꯩꯅ ꯆꯠꯂꯒ ꯃꯥꯏꯒꯁꯦ ꯐꯧꯔꯥꯃꯨꯛ ꯄꯥꯈꯩ ꯌꯦꯟꯖꯥꯡ ꯄꯤꯔꯛꯑꯣ ꯊꯤꯜꯂꯨꯒꯦꯒ ꯍꯥꯏꯔꯨꯔꯗꯤ ꯐꯖꯅ ꯍꯥꯏꯕꯅꯤꯗ
ꯎ ꯑꯩꯅ ꯍꯥꯏꯗꯅ ꯀꯃꯥꯏꯅ ꯂꯧ ꯆꯠꯇꯣꯏꯅꯣ ꯍꯥꯏꯒꯠꯂꯛ ꯇꯥꯔꯒꯗꯤ ꯁꯨꯝ ꯊꯕꯛꯒꯤ ꯂꯥꯏꯕ ꯇꯥꯔꯒꯗꯤ ꯁꯨꯝ ꯍꯥꯏ ꯍꯥꯏꯔꯣ ꯍꯥꯏꯕꯅꯤꯗ
ꯑꯣ ꯍꯥꯏꯔꯛꯀꯦ ꯍꯥꯏꯔꯛꯀꯦ ꯑꯩ ꯂꯥꯛꯀꯅꯤ ꯗ ꯅꯪ ꯌꯦꯟꯖꯥꯡ ꯊꯤꯟꯕ ꯂꯨꯄꯥ ꯂꯤꯁꯤꯡ ꯑꯅꯤꯁꯨ ꯂꯧꯕ ꯂꯥꯛꯀꯅꯤ
ꯄꯣꯠ ꯍꯥꯏꯔꯛꯑꯣ ꯍꯥꯏꯕ ꯌꯦꯟꯖꯥꯡꯁꯤꯗꯕꯨꯗꯤ ꯂꯣꯏ ꯐꯪꯉ ꯁꯨꯝ ꯍꯥꯏꯔꯤꯗꯨꯅꯤ
ꯑ ꯂ ꯂꯤꯁꯤ ꯑꯅꯤꯗꯕ ꯂꯥꯛꯅꯤ ꯀ ꯈꯜꯂꯅ
ꯍꯣꯏ ꯍꯣꯏ ꯅꯪ ꯑꯉꯥꯡ ꯂꯥꯛꯀ꯭ꯔꯕꯅꯤꯅ ꯇꯧꯖꯔꯣ ꯇꯧꯖꯔꯣ ꯑꯗꯨꯗꯤ
ꯍ ꯍ ꯍ
ꯎꯝ
ꯑꯣ ꯏꯅꯦꯖꯒꯦ ꯌꯥ ꯇꯥꯂ ꯏꯨꯀꯣ
ꯑ ꯍꯣ ꯃ ꯃꯊꯝ
ꯑꯥ ꯑ